ꯍꯜꯂꫭ ꯍꯜꯂꯣ
ꯍꯜꯂꯣ
ꯑꯧ ꯍꯜꯂꯣ
ꯑꯣ ꯅꯪ ꯃꯣꯏꯁꯤ ꯌꯥꯝ ꯌꯥꯝ ꯇꯞꯄꯤ ꯏꯔꯄꯤꯁ ꯍꯥꯞꯄꯔꯥ
ꯍꯥꯞꯇꯤ ꯍꯥꯞꯇꯤ ꯃꯁꯥꯏꯅꯤ
ꯑꯣ ꯑꯦꯔꯄꯤꯁ ꯍꯥꯞꯄꯗꯤ ꯇꯞꯄꯦꯅ ꯍꯥꯏꯅ ꯍꯥꯏꯅꯕꯗꯨꯗ
ꯎꯝ ꯅꫭ ꯅꫭ ꯅꫭ
ꯐꯔꯦ ꯑꯗꯣ ꯅꯪ ꯉꯁꯥꯏꯒꯤ ꯏꯔꯣꯏꯕꯗꯣ ꯅꯪ ꯁꯨꯏꯃꯤꯡꯁꯦ
ꯂꯩꯕꯔ ꯑꯩꯍꯥꯏꯖꯦ ꯑꯩ ꯍꯥꯏꯒꯦꯕ
ꯑꯥ
ꯅꯪꯒꯤ ꯁꯄꯣꯁ ꯅꯪꯒꯤ ꯂꯦꯐ ꯍꯦꯟꯅ ꯅꯪꯅꯦ ꯏꯁ꯭ꯇ꯭ꫭꯛ ꯇꯧꯔꯤꯀꯥꯟꯗꯅꯦ
ꯑꯥ
ꯅꯪꯒꯤ ꯑꯣꯄꯣꯖꯤꯠ ꯁꯥꯏꯠꯇꯨꯅꯦꯕ ꯅꯪꯅ ꯃꯥꯏ ꯑꯣꯟꯗꯣꯏꯖꯦ ꯅꯪꯗꯨ ꯇꯥꯛꯑꯝꯃꯅꯤꯗ ꯑꯣꯖꯥꯅꯗꯤ
ꯑ ꯑꯗꯨꯗꯤꯒ ꯑꯗꯨꯗꯤ ꯒ꯭ꯌꯥꯟ ꯇꯥꯏ
ꯑꯗꯨꯏꯗꯣ ꯀꯣꯑꯣꯗꯤꯅꯦꯁꯟ ꯋꯥꯠꯄꯩꯅꯦꯕ ꯅꯪꯒꯤ ꯋꯥꯈꯜ ꯑꯣꯏꯅ ꯈꯜꯂꯨꯔꯅꯣꯕ ꯑꯗꯨꯝ ꯃꯇꯣꯟꯗ ꯅꯪꯒꯤ ꯈꯨꯠ ꯈꯨꯠ ꯅꯪꯅ ꯁꯥꯟꯅꯔꯤꯕ ꯔꯣꯝꯗꯨꯗꯗꯤ ꯅꯪ ꯑꯣꯟꯁꯤꯜꯂꯒꯗꯤ ꯅꯪ ꯅꯇꯣꯟꯗ ꯅꯪ ꯑꯣꯞꯖꯞ ꯇꯧꯖꯗ꯭ꯔꯣ
ꯑꯥ
ꯑꯗꯨꯝ ꯁꯦꯀꯦꯟ ꯊꯣꯠ ꯑꯣꯏꯅ ꯌꯥꯎꯗꯕꯤꯗ ꯑꯗꯨꯝ ꯁꯨꯃꯥꯏꯅ ꯑꯗꯨꯝ ꯇꯧꯈꯤꯗꯧꯅꯦꯕ ꯑꯗꯨ ꯑꯗꯨ ꯇꯧ ꯑꯗꯨ ꯑꯗꯨꯗꯣ ꯀꯣꯟꯅꯤꯁꯟ ꯂꯩꯕ ꯀꯥꯟꯗ ꯈꯣꯡꯗꯨꯗꯤ ꯑꯗꯨꯝ ꯃꯁꯥ ꯃꯇꯣꯟꯗ ꯑꯗꯨꯝ ꯑꯣꯠꯍꯜꯂꯣꯕ ꯀꯩꯝꯇ ꯈꯜꯂꯕꯤꯗ
ꯈꯣꯡꯒ ꯈꯟꯗꯕꯤꯗꯣ ꯈꯣꯡꯖꯤ ꯑꯗꯨꯝ ꯀꯥꯎꯍꯜꯂ ꯊꯝꯃꯣꯕ
ꯄꯨꯡꯑꯥ ꯑꯗꯨꯝ ꯑꯗꯨꯝ ꯕꯥꯏ ꯗꯤꯐꯣꯜꯠ ꯑꯗꯨꯝ ꯑꯣꯠꯀꯗꯧꯕ ꯑꯗꯨ ꯑꯣꯠꯇ꯭ꯔꯒꯗꯤ ꯅꯪ ꯃꯃꯥꯡꯗ ꯆꯠꯈꯠꯂꯔꯣꯏꯕ
ꯎꯝ ꯃꯥꯅꯦ
ꯍꯦꯟ ꯃꯨꯞꯃꯦꯟꯇꯨꯗꯤ ꯖꯁ ꯒꯥꯏꯠ ꯇꯧꯕ ꯈꯛꯇꯅꯦꯕ
ꯑꯗꯨꯗꯤ ꯈ꯭ꯋꯥꯏꯗꯒꯤ ꯐꯣꯀꯁ ꯀꯩꯅꯣꯝ ꯈ꯭ꯋꯥꯏ ꯃꯔꯨ ꯑꯣꯏꯕꯖꯦ ꯈꯣꯡꯗ ꯑꯣꯏꯕ ꯃꯥꯜꯂꯦ ꯕꯗꯨꯗ ꯎꯝ ꯈꯣꯡꯒ ꯄꯣꯁꯇ꯭ꯔꯒ
ꯎꯝ ꯄꯣꯁꯆꯔꯗꯨꯗꯤ ꯀꯌꯥꯕꯨ ꯌꯦꯡꯉꯨꯅꯣ ꯑꯩ ꯍꯥꯏꯁꯤꯅꯦ ꯄꯣꯁꯆꯔꯁꯤ ꯌꯦꯡꯉꯨꯕ ꯑꯍꯥꯟꯕꯒꯤ ꯅꯪꯅ ꯃꯥꯏꯀꯩꯗꯣ ꯅꯪ ꯄꯨꯔꯥ ꯏꯁ꯭ꯇ꯭ꯔꯦꯠ ꯆꯠꯇꯕꯤꯗ ꯅꯪ ꯁꯥꯏꯠ ꯁꯥꯏꯠ ꯆꯠꯂꯛꯀꯅꯤꯕ
ꯑꯥ ꯆꯠꯂꯦ
ꯑ ꯑꯗꯨꯏꯁꯨ ꯈꯣꯡꯗ ꯍꯥꯟꯅ ꯐꯣꯀꯁ ꯇꯧꯕ ꯀꯩꯝ ꯀꯥꯏꯗꯦ ꯆꯠꯅꯤꯡ ꯆꯠꯁꯅꯣ
ꯑꯣ ꯁꯥꯏꯠ
ꯃꯔꯝ ꯀꯅꯥꯝꯇ ꯍꯩꯔ ꯄꯣꯛꯄ ꯅꯠꯇꯦ ꯑꯗꯨꯝ ꯍꯩꯒꯦꯗꯤ ꯍꯥꯟꯅ ꯈꯣꯡꯗ ꯐꯣꯀꯁ ꯇꯧꯔꯦꯗꯅ
ꯑꯥ
ꯈꯨꯠꯇꯨꯗꯤ ꯅꯪ ꯅꯥꯇꯣꯟꯗ ꯑꯗꯨꯝ ꯀꯩ ꯍꯥꯏꯅꯤ ꯑꯣꯇꯣ ꯄꯥꯏꯂꯦꯠꯇ ꯆꯠꯍꯜꯂꯣꯕ
ꯑꯥ ꯈꯣꯡꯖꯦ ꯈꯨꯠ ꯌꯥꯎꯗꯕꯤꯗ ꯈꯣꯡꯗꯪ ꯇꯧꯔꯒ ꯆꯠꯍꯟꯕ ꯑꯃ ꯇꯧꯋꯤꯗꯅ
ꯑꯗꯨꯒꯤꯗꯨ ꯍꯥꯥ ꯄꯦꯠ ꯄꯦꯗꯜ ꯄꯥꯏꯔꯒ ꯍꯣꯏ ꯍꯣꯏ ꯍꯣꯏ ꯍꯣꯏ ꯍꯣꯏ
ꯍꯣꯏ ꯕꯣꯠ ꯄꯥꯏꯕ ꯑꯣꯏꯔꯣ ꯑꯗꯩ ꯈꯨꯠꯇꯣ ꯏꯁꯇ꯭ꯔꯦꯠꯇ ꯊꯝꯕ ꯑꯣꯏꯔꯣ ꯆꯠꯄ ꯈꯣꯡꯗꯪ ꯆꯠꯄꯗꯗꯤ ꯑꯃꯨꯛ ꯈꯣꯡꯖꯦ ꯁꯣꯏꯗꯦꯕ ꯈꯨꯠ ꯌꯥꯎꯁꯜꯂꯛꯑꯀꯥꯟꯗꯗꯤ ꯈꯣꯡꯖꯦ ꯑꯗꯨꯝ ꯁꯣꯏꯗꯣꯏꯅꯦꯕ ꯁꯤ ꯌꯥꯝ ꯇꯧꯋꯦ ꯑꯗꯨꯗꯣ ꯍꯣꯏ ꯅꯪ ꯍꯥꯏꯕꯗꯣ ꯆꯨꯝꯃꯦ ꯄ꯭ꯔꯦꯛꯇꯤꯁ ꯋꯥꯠꯄꯩꯅꯦ ꯑꯗꯨ
ꯑꯩꯅ ꯍꯥꯏꯖꯤꯅꯦ ꯕꯦꯠꯁ ꯕꯦꯁ ꯑꯦꯛꯖꯥꯝꯄꯜ ꯕꯥꯏꯛ ꯊꯧꯕ ꯒꯥꯔꯤ ꯑꯆꯧꯕ ꯊꯧꯕꯒꯤ ꯑꯦꯛꯖꯥꯝꯄꯜ ꯄꯤꯒꯅꯤ ꯑꯩꯅ ꯈꯣꯡꯈꯨꯠ
ꯑꯗꯨꯗꯤ ꯈꯔ ꯎꯝ ꯈꯔ ꯊꯧꯔꯨꯒꯣ ꯁꯤꯅꯦꯕ ꯈꯔ ꯊꯧꯔꯒ ꯍꯩꯔꯛꯀꯗꯣꯏꯅꯤꯗꯥ
ꯎꯝ ꯃꯤ ꯌꯥꯝ ꯂꯩꯇꯕ ꯖꯒꯥ ꯑꯃ ꯊꯤꯔꯣ ꯅꯪꯒꯤ ꯀꯥꯆꯤꯟ ꯑꯃ
ꯍꯥ
ꯑ ꯑꯗꯨꯒ ꯑꯗꯨꯝ
ꯑꯁ ꯃꯤ ꯌꯥꯝ ꯆꯤꯜꯂꯦ ꯑꯁꯤꯒꯤ ꯀꯩꯅꯣꯒꯤꯗꯣ
ꯎꯝ ꯌꯥꯏꯌꯦ ꯎꯝ ꯃꯐꯝ ꯍꯥꯏꯗꯁꯨ ꯌꯥꯏ
ꯎꯝ ꯃꯤ ꯃꯤ ꯆꯤꯟꯕꯅꯤꯅ ꯎꯄꯥꯏ ꯑꯃꯗꯤ ꯂꯩꯇꯕꯗꯣ
ꯀꯩꯁꯨ ꯀꯥꯏꯗꯦꯗ ꯍꯥꯏꯕꯗꯤ ꯈꯔ ꯃꯤ ꯂꯥꯛꯅꯗꯕ ꯃꯇꯝ ꯊꯤꯌꯨ
ꯃꯥꯅꯦ ꯉꯟꯅꯖꯨ ꯑꯃꯨꯛ ꯆꯠꯂꯝꯃꯕꯅꯤ ꯂꯣꯛ ꯊꯨꯡꯒꯦ ꯇꯧꯈꯠꯂꯛꯄ ꯑꯗꯩ ꯑꯃꯨꯛ
ꯑꯩ ꯀꯤꯔꯣ ꯍꯥꯏꯒꯦ ꯏꯁꯤꯡ ꯀꯨꯝꯃꯒ ꯁ꯭ꯋꯤꯝꯃꯤꯡ ꯇꯧꯕꯒꯤ ꯂꯣꯛ ꯊꯨꯡꯕꯗꯣ ꯍꯣꯏ ꯃꯇꯝ ꯈꯔ ꯇꯧꯔꯝꯕ ꯌꯥꯏꯑꯕ
ꯎꯝ
ꯇꯣꯏꯅ ꯇꯧꯁꯤꯜꯂꯣ ꯑꯗꯨꯝ ꯏꯃ꯭ꯌꯨꯟ ꯁꯦꯝꯃꯛꯄꯅꯦ ꯕꯣꯗꯤꯅ
ꯃꯥꯅꯦ ꯃꯥꯅꯦ ꯀꯩ ꯍꯥꯏꯗꯣꯏꯅꯣ
ꯇꯣꯛꯊꯣꯛꯀꯅꯣ
ꯂꯣꯛ ꯊꯨꯡꯉꯦꯅ ꯇꯣꯛꯊꯣꯛꯇꯕ
ꯎꯝ ꯑꯗꯨꯅ ꯍꯦꯕꯤꯠ ꯑꯣꯏꯍꯜꯂꯒꯅꯦ ꯑꯗꯨꯝ ꯕꯣꯗꯤ ꯐꯛ ꯑꯗꯨꯝ ꯑꯦꯠꯖꯁ ꯇꯧꯔꯛꯄꯅꯦ
ꯑꯣ
ꯁꯨꯝ ꯅꯪꯅ ꯁꯨꯃꯥꯏꯅ ꯍꯥꯏꯕꯗꯤ ꯇꯝꯕ ꯍꯧꯔꯛꯄꯒꯤ ꯑꯃ ꯅꯪ ꯐꯖꯅ ꯍꯩꯇ꯭ꯔꯤꯕꯒꯤ ꯁꯝꯇꯥꯏꯝꯁ ꯅꯪ ꯀꯩꯅꯣ ꯇꯧꯔꯝꯒꯅꯦꯕ ꯏꯁꯤꯡ ꯊꯛꯆꯟꯕ ꯈꯣꯠꯆꯟꯕ ꯌꯥꯎꯔꯝꯒꯅꯦꯕ ꯑꯗꯨꯅꯅꯦꯕ ꯑꯗꯨꯅꯅꯦꯕ ꯈꯤꯇꯪ ꯃꯥꯏꯜ ꯂꯤꯃꯣꯅꯤꯌꯥꯒꯨꯝꯕꯅꯦꯕ
ꯑꯣ
ꯀꯩꯁꯨ ꯇꯧꯔꯣꯏ ꯀꯤꯕꯨ ꯀꯤꯗ꯭ꯔꯗꯤ ꯑꯗꯨꯝ ꯍꯩꯕꯅꯦ
ꯃꯥꯟꯅꯦꯃꯤ
ꯌꯥꯝ ꯀꯤꯁꯟꯕ ꯌꯥꯗꯦ ꯍꯥꯏꯕꯗꯤ ꯄꯨꯈ꯭ꯔꯤꯗ ꯄꯨꯈ꯭ꯔꯤ ꯄꯨꯈ꯭ꯔꯤ ꯄꯨꯈ꯭ꯔꯤꯗ ꯏꯔꯣꯏꯕ ꯅꯠꯇꯕꯅꯤꯅꯀꯣ
ꯎꯝ ꯄꯨꯈ꯭ꯔꯤꯗ ꯏꯔꯣꯏꯕꯗꯤ ꯍꯩꯌꯦ ꯄꯨꯈ꯭ꯔꯤꯗ ꯏꯔꯣꯏꯕꯩꯗꯨꯗꯤ ꯑꯗꯨꯗꯤ ꯍꯩꯌꯦꯕ ꯄꯨꯈ꯭ꯔꯤꯒꯤ ꯁ꯭ꯇꯥꯏꯜꯗꯤ ꯍꯩꯌꯦꯕ ꯑꯗꯨꯒꯤ ꯑꯉꯥꯡ ꯑꯣꯏꯔꯤꯉꯩꯗꯁꯨ ꯂꯣꯏꯔꯛꯄꯗ ꯁꯨꯝ ꯄꯡꯂꯣꯏꯗ
ꯑꯩꯅ ꯑꯩ ꯑꯩꯗꯤ ꯑꯃꯨꯛ ꯄꯨꯈꯤꯗ ꯍꯩꯇꯕꯤꯅꯤ
ꯑꯣ ꯑꯗꯨꯁꯨ ꯂꯩ ꯃꯤ ꯃꯈꯜ ꯑꯅꯤꯅꯤꯀꯣ
ꯑꯩ ꯊꯥꯏꯅ ꯑꯩ ꯊꯥꯏꯅ ꯏꯔꯥꯛꯅꯒꯦ ꯇꯧꯕ ꯌꯥꯎꯒꯔꯦ
ꯏꯔꯣꯏꯕ ꯍꯩ ꯍꯩꯗ
ꯎꯝ ꯑꯩꯅ ꯁ꯭ꯋꯤꯝꯃꯤꯡ ꯄꯨꯜꯒꯤ ꯃꯑꯣꯡꯗ ꯆꯣꯡꯖꯜꯂꯨꯕ
ꯑꯥ
ꯑꯗꯣ ꯈꯪꯗꯦꯅꯦ ꯁꯨꯝ ꯃꯈꯥ ꯏꯇꯥꯎ ꯇꯥꯎꯈꯠꯇꯕꯤ ꯏꯇꯥꯎ ꯏꯇꯥꯎ ꯇꯥꯎꯈꯠꯇꯕꯩ ꯃꯑꯣꯡ ꯈꯟꯕ ꯄꯨꯈ꯭ꯔꯤꯗꯗꯤ ꯑꯗꯨ ꯄꯨꯈ꯭ꯔꯤꯗꯨꯁꯨ ꯈꯔ ꯋꯥꯔꯤ ꯂꯩꯅꯕ
ꯑꯣ
ꯀꯣꯟꯅ ꯍꯥꯏꯔꯛꯄꯤꯅꯦꯕ ꯏꯃꯥꯟꯅꯕꯩ ꯃꯃꯥꯅ
ꯑꯣ ꯑꯗꯨ ꯅꯪ ꯍꯥꯏꯔꯤꯗꯨꯗꯤ ꯆꯞ ꯃꯥꯟꯅꯅ ꯑꯗꯨꯝ ꯇꯧꯅꯩ
ꯑꯗꯨꯗ ꯑꯩꯅ ꯑꯩꯅ ꯑꯈꯣꯏ ꯏꯃꯥꯟꯅꯕꯩ ꯃꯃꯥꯗ ꯃꯥꯡꯖꯧꯅꯅ ꯍꯥꯏꯖꯔꯝꯃꯗꯤꯅ
ꯃꯥꯟꯅꯦ ꯃꯥꯟꯅꯦ
ꯀꯥꯏꯒꯤ ꯑꯉꯥꯡꯁꯤꯡꯅ ꯕꯥꯇꯤꯟ ꯇꯧꯔ ꯀꯜꯂꯤꯅꯦ ꯍꯥꯏꯕ ꯑꯩꯁꯦ
ꯑꯣ ꯕꯥꯇꯤꯟ ꯎꯄꯒ ꯇꯧꯕꯤꯗꯣ
ꯍꯣ ꯍꯣ ꯍꯣ
ꯑꯁꯦꯡꯕꯗꯗꯤ ꯍꯩꯗꯤ ꯍꯩꯖꯔꯤꯅꯦꯕ ꯑꯗꯣ ꯑꯩꯅ ꯑꯃꯨꯛ ꯁ꯭ꯋꯤꯝꯃꯤꯡ ꯄꯨꯜꯗꯗꯤ
ꯀꯩꯅꯣ ꯇꯧꯕ ꯏꯁꯥꯥꯁꯦ ꯁ꯭ꯇꯦꯃꯤꯅꯥ ꯌꯥꯎꯋꯤ ꯌꯥꯎꯗꯦ ꯈꯪꯗꯒꯩ ꯑꯥ ꯃꯌꯥꯏ ꯋꯥꯏꯕꯣꯛ ꯌꯧꯁꯜꯂꯨꯔꯕ
ꯎꯝ
ꯑꯗꯨꯒ ꯍꯜꯂꯛꯀꯦ ꯇꯧꯔꯛꯄꯗ ꯑꯩꯁꯦ ꯈꯪꯋꯥ ꯋꯥꯠꯁꯤꯜꯂꯛꯄ ꯑꯗꯨꯒ ꯏꯇꯥꯎꯁꯨ ꯇꯥꯎꯈꯠꯇꯕꯩ ꯃ ꯍꯥꯏꯕꯗꯤ ꯑꯃ ꯂꯩꯗꯥꯌꯅꯦ ꯁ꯭ꯋꯤꯃꯤꯡ ꯄꯨꯜꯗ ꯇꯥꯎꯈꯠꯀꯦꯗꯤ ꯎꯝ ꯂꯣꯡꯗꯥꯎ ꯇꯥꯎꯔꯒ ꯌꯥꯏꯗꯅ
ꯌꯥꯏꯌꯦ
ꯑꯗꯨ ꯌꯥꯔꯛꯇꯕ ꯍꯧꯖꯤꯛꯀꯤꯗꯨꯗ ꯂꯣꯡ ꯂꯣꯡ ꯊꯣꯛꯑꯒꯁꯨ ꯑꯗꯨꯝ ꯏꯁꯤꯡꯁꯦ ꯑꯗꯨꯝ ꯊꯛ ꯂꯩꯔꯕ
ꯎꯝ
ꯑꯗꯩꯗꯤ ꯑꯁ ꯁꯤꯗꯤ ꯑꯣꯏꯔꯔꯣꯏ ꯀꯟꯅ ꯀꯟꯅ ꯂꯥꯎꯈꯠꯂꯛꯑꯦꯗꯣ ꯑꯩꯗꯣ ꯀꯟꯕꯤꯌꯣꯅ
ꯑꯁ ꯕꯦꯔꯥꯅꯤ ꯃꯤꯅꯗꯤ ꯊꯥꯖꯔꯣꯏꯗꯨꯏꯅꯤ ꯏꯔꯣꯏꯕ ꯍꯩꯈꯤꯕꯅꯤꯅ ꯃꯥꯗꯤꯅ
ꯑꯁ ꯏꯃꯥꯟꯅꯕꯃꯗꯤ ꯆꯣꯡꯗꯧ ꯌꯥꯈꯤꯗꯕ ꯑꯃ ꯂꯩꯌꯦ ꯃꯥꯥꯏ ꯏꯔꯣꯏꯕ ꯍꯩꯇꯕꯩ ꯀꯤꯈꯤꯕꯩ ꯃꯥꯒ ꯇꯧꯔꯒ ꯑꯉꯥꯡꯁꯤꯡꯒ ꯇꯧꯔꯒ ꯀꯧꯔꯒ ꯀꯜꯂꯤꯅꯤ
ꯑꯣ
ꯕꯦꯔꯥꯅꯤ ꯑꯃꯨꯛꯁꯨ ꯇꯧꯒ꯭ꯔꯦ ꯑꯃꯨꯛꯁꯨ ꯇꯧꯒ꯭ꯔꯦ ꯑꯃ
ꯋꯥꯇꯔꯐꯣꯜ ꯑꯝꯗ ꯆꯠꯂꯨꯔꯒ ꯑꯩꯅ ꯈꯣꯏꯗꯥ ꯍꯣꯏ ꯈꯣꯏꯗꯥꯒꯤ ꯃꯅꯪꯒꯟꯗ ꯑꯩꯅ ꯉꯥꯊꯔꯨꯕ ꯑꯗ ꯃꯥꯁꯨ ꯅꯥꯟꯊꯨꯒꯤꯕ
ꯎꯝ
ꯏꯕꯥꯅꯤꯁꯦ ꯑꯥ ꯋꯥꯇꯔꯐꯣꯜ ꯃꯊꯛꯇꯒꯤ ꯁꯨꯝ ꯀꯩꯅꯣꯗꯨꯗ ꯏꯁꯤꯡꯒꯤ ꯏꯔꯩꯗꯨꯗ ꯗꯨꯝ ꯊꯧꯛ ꯃꯔꯥꯜ ꯊꯧꯔꯣ ꯃꯔꯥꯜ ꯊꯔꯧ ꯃꯔꯜ ꯆꯤꯟꯊꯔꯒ ꯃꯈꯥꯗ ꯇꯥꯔꯛꯏꯅꯦꯅꯤ
ꯌꯩꯗꯤ ꯌꯩꯍꯧꯗ꯭ꯔꯕ
ꯑꯗꯨꯅꯦ ꯀꯣꯛꯇꯒ ꯀꯩꯅꯣ ꯑꯩꯁꯤ ꯃꯅꯨꯡꯗ ꯑꯗꯨꯝ ꯈꯜꯂꯦ ꯑꯣ ꯉꯁꯤ ꯂꯣꯏꯔꯦꯅ ꯀꯩꯝꯇ ꯀꯣꯛꯇ ꯀꯩꯗ ꯀꯔꯤꯝꯇ ꯌꯩꯍꯧꯗꯕꯒꯤ ꯗꯥꯎ ꯌꯥꯏ
ꯑꯣ ꯏꯁꯥꯗꯤ ꯁꯣꯛꯇꯕ
ꯑꯥ ꯁꯣꯛꯍꯧꯗ꯭ꯔꯦ ꯍꯥꯏꯕꯗꯤ ꯏꯔꯩꯗꯨꯅꯁꯨ ꯀꯜꯂꯦ ꯑꯃꯔꯣꯝꯗ ꯍꯥꯏꯕꯗꯤ ꯏꯔꯩꯁꯦ ꯏꯔꯩꯁꯦ ꯍꯛꯆꯥꯡ ꯅꯠꯇꯦ ꯌꯥꯝꯗꯦ ꯏꯔꯩꯁꯦ ꯍꯛꯆꯥꯡ ꯃꯈꯥꯗꯁꯨ ꯂꯩꯕꯅꯤꯗꯅ
ꯎꯝ
ꯁꯥꯏꯟꯁ ꯁꯥꯏꯟꯁ ꯄꯥꯕ ꯑꯣꯏꯔꯒꯗꯤꯅ ꯈꯪꯉꯝꯒꯅꯤ ꯏꯁꯤꯡ ꯃꯅꯨꯡꯗ ꯕꯣꯗꯤ ꯑꯃ ꯏꯔꯩꯗ ꯆꯦꯜꯂꯒꯗꯤ ꯃꯊꯛ ꯃꯈꯥ ꯑꯅꯤꯃꯛ ꯂꯩꯇ꯭ꯔꯣ
ꯃꯈꯥꯒꯤ ꯁꯣꯗꯅ ꯀꯟꯕ ꯍꯥꯏꯁꯦ ꯇꯧꯕꯅꯦ ꯃꯥ ꯚꯦꯂꯣꯁꯤꯇꯤ ꯃꯥꯟꯅꯗꯕꯅꯦꯕ ꯏꯔꯩ
ꯍꯣꯏ
ꯑꯩꯁꯦ ꯃꯅꯨꯡꯗ ꯄꯈꯥꯒ ꯃꯌꯥꯏꯒ ꯃꯊꯛ ꯃꯌꯥꯏ ꯃꯈꯥ ꯑꯝꯇ ꯃꯥꯟꯅꯗꯕꯅꯦꯕ ꯏꯁ꯭ꯄꯤꯠꯁꯦ ꯃꯊꯛꯛꯇ ꯈ꯭ꯋꯥꯏ ꯌꯥꯡꯗꯣꯏꯅꯦꯕ ꯑꯗꯩ ꯃꯈꯥꯒ ꯃꯈꯥꯒ ꯃꯌꯥꯏꯒꯁꯤꯅ ꯈꯇꯪ ꯇꯞꯄꯅꯦꯕ ꯑꯗꯨꯗ ꯑꯗꯨ ꯃꯌꯥꯝꯗꯨꯅ ꯀꯜꯂꯤꯅꯤ ꯗꯥꯏꯔꯦꯛꯁꯨ ꯍꯥꯏꯊꯍꯟꯗꯕꯗꯣ ꯕꯣꯗꯤꯁꯦ
ꯃ
ꯑꯗꯨꯃꯥꯏꯅꯅꯦ ꯑꯗꯨ ꯑꯗꯨꯃꯥꯏꯅꯅꯦ ꯁꯕ ꯃꯔꯤꯟꯒꯤ ꯀꯥꯟꯅꯒ ꯏꯁꯤꯡ ꯃꯅꯨꯡꯗ ꯆꯪ ꯆꯠ ꯉꯝꯃꯤꯗꯣ
ꯑꯣ ꯌꯥ꯭ꯟ ꯇꯥꯔꯦ ꯑꯗꯨꯑꯣꯏꯗꯤ ꯎꯝ ꯃꯊꯛꯇꯅ ꯀꯩꯅꯣ ꯅꯨꯡꯁꯤꯠ ꯂꯩꯕꯒꯤ ꯀꯟꯕ
ꯑꯞꯋꯔ ꯑꯋꯔ ꯐꯣꯔ ꯁꯨ ꯄꯤꯔꯄꯅꯤ
ꯏꯁꯤꯡ ꯃꯅꯨꯡꯗꯒꯤꯗꯒꯤ ꯑꯥ
ꯑꯗ ꯑꯩꯅ ꯇꯧꯔꯤꯁꯦ ꯃꯊꯛ ꯃꯊꯛꯇ ꯑꯃꯨꯛ ꯐꯨꯊ ꯃꯈꯥꯗꯤ ꯑꯃꯨꯛ ꯐꯨꯀꯠ ꯃꯊꯛꯇ ꯑꯃꯨ ꯐꯨꯊ ꯃꯈ ꯐꯨꯀꯠꯠꯇꯧꯔꯒ ꯊꯧꯔꯝ ꯃꯥꯥꯟꯜ ꯑꯣꯜꯂꯒ ꯍꯥꯏꯌꯨ
ꯑꯁ ꯑꯁ ꯑꯁ ꯐꯖꯔꯦꯍꯦ ꯑꯗꯨ ꯁꯦꯧꯗꯨꯗꯨꯗꯤ ꯌꯥꯝ ꯊꯤ ꯐꯔꯦ ꯁꯣꯅꯦ ꯆꯂ ꯍꯥꯏ
ꯊꯤ ꯀꯨꯏ ꯊꯤ ꯀꯨꯏꯕꯒ ꯃꯥꯜꯂꯦꯕ ꯇꯧꯔꯤ ꯀꯗ ꯀꯨꯏꯗꯤ ꯏꯀꯨꯏꯗꯤ ꯀꯨꯏꯔꯝꯗꯕꯖꯥꯠꯅꯤꯛ ꯇꯀꯦꯟ ꯃꯉꯥ ꯇꯔꯥꯒꯤ ꯋꯥꯔꯤꯅꯦꯕ
ꯑꯗ ꯀꯤꯕꯗꯤ ꯐꯖꯔꯦ ꯑꯗꯨꯗꯩꯗꯤ ꯑꯩ ꯔꯤꯁ ꯂꯧꯈꯤꯗ꯭ꯔꯦ ꯋꯥꯇꯔꯐꯣꯜꯗ ꯔꯤꯛꯁ ꯂꯧꯈꯤꯗ꯭ꯔꯦ
ꯑꯩꯈꯣꯏ ꯁ꯭ꯋꯥꯏꯒꯤ ꯋꯥꯇꯔꯐꯣꯜꯗꯣ
ꯑꯣꯏꯗꯣꯏꯅꯤ
ꯎꯝ
ꯎꯝ
ꯃꯥꯕꯔꯥꯅꯤꯅꯦ ꯑꯗꯨꯝꯕ ꯏꯁꯤꯡꯁꯤꯁꯨ ꯀꯩ ꯍꯥꯏꯗꯣꯏꯅꯣ ꯌꯥꯝꯅꯁꯨ ꯂꯨꯅꯁꯨ ꯈꯟꯕ ꯌꯥꯗꯦ ꯂꯥꯏꯅꯁꯨ ꯈꯟꯕ ꯌꯥꯗꯦꯀꯣ
ꯑꯦ ꯂꯥꯏ ꯑꯅ ꯈꯟꯕ ꯌꯥꯗꯦ ꯍꯥꯏꯕꯗꯤ ꯑꯩꯈꯣꯏꯒꯤꯗꯤ ꯑꯃ ꯁ꯭ꯋꯥꯏꯗ ꯂꯥꯏ ꯑꯃꯃꯝꯅ ꯀꯣꯜꯂꯦ ꯀꯥꯏ ꯍꯥꯏꯅꯩꯗꯅ
ꯋꯥ
ꯁꯤꯡꯒꯨꯗꯤꯃꯥ ꯑꯗꯨ ꯆꯦꯛꯁꯤꯟꯒꯗꯧꯕ ꯃꯤ ꯍꯥꯏꯅꯩꯅꯦ ꯃꯤ ꯃꯤ ꯑꯩꯈꯣꯏ ꯃꯩꯇꯩꯒꯤꯗꯤ ꯍꯥꯏꯅꯩꯗꯨꯗꯤ ꯑꯃꯅ ꯈꯣꯏꯔꯝꯕ ꯈꯣꯏꯔꯝꯕ ꯆꯪꯉꯣꯅ ꯍꯥꯏꯕꯗꯤ ꯂꯥꯏ ꯈꯤꯇꯪ ꯈꯣꯏꯔꯝꯃꯒ ꯇꯧꯍꯩꯗꯦ ꯈꯣꯠꯇꯦꯅ ꯅꯦꯆꯔ ꯔꯦꯁꯄꯦꯛ ꯇꯧ ꯍꯥꯏꯅꯤꯗ ꯑꯃꯔꯣꯝꯗ
ꯃꯥꯅꯦ ꯇꯧꯗ ꯌꯥꯄꯗꯨ ꯔꯦꯁꯄꯦꯛꯁꯦ ꯈꯨꯗꯤꯡꯃꯛꯇ ꯂꯣꯏ ꯗꯔꯀꯥꯔ ꯂꯩꯗꯦ
ꯎꯝ ꯃꯤ ꯃꯁꯦꯟꯁꯨ ꯅꯦꯆꯔꯗꯁꯨ ꯎꯝ ꯎꯝ
ꯔꯦꯁꯄꯦꯛ ꯇꯧꯔꯛꯇꯕ ꯃꯇꯝꯗ ꯑꯩꯈꯣꯏꯅꯗꯤ ꯑꯩꯈꯣꯏꯗ ꯉꯝꯃꯦꯅ ꯈꯟꯕ ꯌꯥꯏ ꯑꯗꯣ
ꯎꯝ
ꯑꯗꯨꯅ ꯉꯝꯕ ꯃꯇꯝꯁꯨ ꯑꯗꯨꯝ ꯂꯥꯛꯄ ꯌꯥꯏꯅꯦ ꯎꯝ ꯇꯧꯗꯕꯗꯧꯕ ꯌꯥꯗꯦꯕ
ꯑꯣ ꯑꯗꯨꯅꯤ ꯑꯗꯨꯅ ꯆꯞ ꯃꯥꯟꯅꯅ ꯉꯁꯥꯏꯒꯤ ꯁ꯭ꯋꯤꯝꯃꯤꯡꯒꯤꯗꯣ ꯍꯥꯏꯩꯔꯛꯀꯅꯤ ꯍꯥꯏꯔꯛꯀꯅꯤ ꯀꯔꯤꯝ ꯈꯜꯂꯨꯅꯣ
ꯃꯥꯅꯦꯅꯦ ꯒꯥꯥꯏ ꯊꯧꯕꯩ ꯗꯥꯏꯇ
ꯃꯤ ꯃꯤ ꯈꯔ ꯑꯃꯁꯨ ꯂꯩꯑꯕ ꯍꯩꯇ꯭ꯔꯤꯁꯦ ꯏꯀꯥꯏꯕꯒꯤ ꯍꯩꯇꯕꯒ ꯂꯩꯑꯕ ꯃꯤ ꯃꯔꯛꯇ ꯏꯔꯣꯏꯕꯒꯤ ꯁꯨꯝ ꯐꯣꯝ ꯐꯣꯝ ꯀꯥꯏꯃꯤꯅ ꯐꯣꯝ ꯀꯥꯏꯔꯕꯃꯤꯅ ꯁꯤꯊꯔꯛꯀꯅꯤ ꯀꯥꯏꯅ ꯀꯔꯝ ꯁꯤꯊꯗꯕꯅꯤ ꯏꯠꯁ ꯂꯥꯏꯛ ꯖꯤꯝ ꯆꯠꯄꯒ ꯆꯞ ꯃꯥꯟꯅꯩꯕ ꯖꯤꯝꯗꯁꯨ ꯃꯤꯅ ꯈꯟꯗ꯭ꯔꯥ ꯑꯩ ꯅꯣꯏꯌꯦ ꯑꯩ ꯅꯣꯏ ꯑꯩ ꯄꯥꯏ ꯃꯤꯅ ꯁꯤꯙꯔꯛꯀꯅꯤꯅ ꯑꯩ ꯀꯩꯅꯣꯝ ꯍꯥꯏꯒꯦ ꯃꯤ ꯈꯨꯗꯤꯡꯃꯛ ꯃꯣꯏ ꯃꯣꯏꯒꯤ ꯑꯣꯟ ꯖꯔꯅꯤ ꯁꯤꯗꯅꯦ ꯃꯣꯏꯅ ꯐꯣꯀꯁ ꯇꯧꯔꯤꯁꯤ ꯅꯪ ꯑꯇꯣꯞꯄ ꯃꯤꯁꯦ ꯑꯇꯣꯞꯄ ꯃꯤꯁꯦ ꯀꯃꯥꯏꯅ ꯇꯧꯏ ꯀꯩ ꯇꯧꯏ ꯅꯣꯏ ꯅꯣꯏꯗꯦ ꯀꯥꯏꯗꯨꯗꯤ ꯖꯁ ꯅꯃꯥꯟꯅ ꯃꯁꯦꯟ ꯆꯠꯃꯤꯟꯅꯕ ꯀꯥꯟꯗ
ꯑꯩꯈꯣꯏ ꯃꯁꯦꯟ ꯁꯤꯗ ꯉꯥꯏꯍꯥꯛꯀꯤ ꯁꯤꯗꯅꯕꯩ ꯋꯥꯅꯤꯗꯅ ꯑꯗꯨꯁꯨ ꯀꯩꯁꯨ ꯎꯝ ꯋꯥꯔꯤ ꯅꯨꯡꯉꯥꯏꯅꯕꯅꯦꯕ ꯑꯗꯨꯗꯤ
ꯑꯗꯨ ꯊꯑꯣꯏꯅ ꯏꯁꯇ꯭ꯔꯦꯟꯖꯔꯅꯗꯤ ꯁꯨꯛꯌꯦꯡ ꯌꯦꯡꯕꯤꯗꯕꯅꯦ ꯏꯟꯐꯦꯛ ꯏꯟꯐꯦꯛ ꯀꯟꯣꯝ ꯁꯣꯏꯔꯛꯑꯀꯥꯟꯗ ꯃꯣꯏꯅ ꯍꯦꯜꯞ ꯇꯧꯕꯤꯔꯛꯄꯅꯦ ꯑꯃꯔꯣꯝꯗ ꯌꯥꯝꯟꯟ ꯌꯥꯝꯝ ꯌꯥꯝ ꯑꯟꯑꯁꯄꯛꯇꯦꯗꯂꯤ ꯅꯪ ꯈꯜꯣ ꯅꯪ꯭ꯋꯤꯝꯡꯒꯨꯝꯕ ꯇꯧꯕꯗ ꯀꯩꯅꯣꯝꯧꯦ ꯈꯣꯠꯂ ꯅꯪ ꯀꯣꯀꯦ ꯁꯂꯦ ꯅꯪ ꯉꯇꯪ ꯑꯟꯀꯁꯤꯗ ꯑꯉꯥꯡ ꯃꯆꯥ ꯅꯪ ꯀꯜꯂꯛꯄ ꯌꯥꯏꯑꯕ ꯅꯪꯗꯤ ꯍꯍꯩꯕ ꯑꯃꯅ ꯑꯗꯨꯅꯦꯕ
ꯃꯥꯅꯦ
ꯑꯗꯨꯅ ꯑꯃꯔꯣꯝꯗ ꯐꯔꯤꯅꯦ ꯁ꯭ꯋꯤꯃꯤꯡ ꯄꯨꯜ ꯃꯅꯨꯡꯗ ꯃꯤ ꯃꯔꯛꯇ ꯇꯝꯃꯤꯗꯣ ꯀꯩꯅꯣ ꯁꯝꯕꯗꯤ ꯑꯣꯏꯔꯗꯤ ꯑꯗꯔ ꯀꯅꯥꯔꯣꯝꯗ ꯎꯍꯧꯗꯣꯏꯅꯦꯕ ꯁꯣꯏꯕ ꯀꯥꯟꯗ ꯑ ꯎꯝ
ꯑꯦ ꯍꯩꯇꯕ ꯌꯥꯗꯦ ꯑꯩ ꯁꯨꯕꯤ ꯍꯩꯒꯗꯕꯅꯦ ꯑꯩ
ꯑꯦ ꯍꯩꯒꯗꯧꯅꯦ ꯌꯥꯝ ꯊꯤꯅ ꯌꯥꯝ ꯚꯦꯂꯨꯑꯕꯜ ꯀꯦꯩꯅꯣꯅꯦ ꯍꯥꯏꯕꯗꯤ ꯏꯁꯀꯤꯜꯗ ꯌꯥꯝꯅ ꯚꯦꯂꯨꯑꯦꯕꯜ ꯏꯁꯀꯤꯜꯅꯦ ꯍꯥꯏꯕꯗꯤ ꯍꯌꯦꯡꯋꯥꯏ ꯑꯗꯨꯝ
ꯐꯔꯦ ꯑꯗꯣ ꯋꯥꯔꯤꯁꯨ ꯌꯥꯝ ꯅꯨꯡꯉꯥꯏꯔꯦ ꯊꯝꯃꯒꯦ ꯎꯝ ꯐꯔꯦ ꯐꯔꯦ